ꯍꯜꯂꯣ
ꯇꯥꯔꯕꯣ ꯃꯔꯛꯇ ꯇꯠꯈ꯭ꯔꯦ
ꯑ ꯃꯔꯛꯇ ꯇꯛꯈꯤꯕꯩꯔꯣ ꯂꯣꯏꯈꯤꯕꯩꯔꯣ
ꯋꯥꯔꯤ ꯃꯔꯛꯇꯥ ꯇꯠꯈꯔꯦ ꯍꯥꯢꯕ
ꯑꯣ ꯀꯥꯏ ꯇꯧꯒ꯭ꯔꯦ ꯑꯗꯨꯗꯣ ꯌꯨꯝꯊꯛ ꯇ ꯁꯥꯕ꯭ꯔꯥ ꯌꯨꯝꯊꯛ ꯁꯥꯕꯩꯔꯥ ꯀꯩꯅꯣ ꯌꯧꯒ꯭ꯔꯗꯥꯏ
ꯑꯥ ꯑꯥ ꯍꯣꯏ ꯑꯗꯨ ꯃꯈꯥ ꯂꯤꯔꯛꯑꯣ
ꯅꯪꯒꯤꯅꯤꯍꯦ ꯅꯪꯒꯤꯅꯦ ꯍꯥꯏꯗꯤꯅꯦ ꯅꯪ ꯃꯊꯛꯇ
ꯌꯨꯝ ꯁꯥꯕꯩꯗꯣ
ꯑꯥ
ꯅꯠꯇꯦ ꯃꯊꯛꯇꯅꯦ ꯅꯣꯏꯒꯤꯗꯣ ꯁꯥꯠꯀꯨꯝꯕ ꯍꯩꯕ꯭ꯔꯕ
ꯍꯩꯗꯤꯌꯦ ꯍꯩꯗꯦ ꯁꯥꯕ ꯊꯥꯕꯕꯨꯗꯤ ꯊꯥ ꯊꯥꯅꯤꯡꯉꯦ ꯊꯥꯐꯝ ꯂꯩꯇꯕꯩ ꯋꯥꯅꯤ
ꯃꯤ ꯉꯕꯗꯤꯅ ꯂꯝꯔꯣꯏ
ꯄꯤꯛꯄ ꯑꯗꯨꯒꯤꯅꯤꯗ ꯑ ꯃꯈꯥꯗꯕꯨꯗꯤ ꯂꯩꯌꯦ ꯈꯔ ꯑꯗꯨꯗꯗꯤ ꯀꯩꯁꯨ ꯑꯣꯏꯗꯧ ꯃꯥꯟꯗꯕ ꯅꯪꯒꯤ ꯅꯍꯥꯟ ꯑꯃꯨꯛꯒꯤ ꯔꯣꯁ ꯃꯦꯔꯤꯗꯣ ꯍꯧꯕ꯭ꯔꯥ ꯑꯗꯨꯝ ꯐꯖꯅ
ꯍꯧꯗ꯭ꯔꯦꯕꯦꯝ ꯑꯃ ꯁꯤꯈ꯭ꯔꯥ ꯀꯔꯤꯒꯤꯅꯣ ꯍꯪꯕꯦ
ꯍꯥꯥ ꯁꯤꯔꯦ
ꯑꯥ
ꯀꯩꯒꯤ ꯏꯁꯤꯡ ꯆꯥꯏꯕꯩꯔꯕ
ꯏꯁꯤꯡ ꯆꯥꯏꯗꯣꯏꯔꯥ ꯀꯩꯅꯣ ꯈꯪꯗ꯭ꯔꯦꯕ ꯑꯩꯗꯣ ꯏꯁꯤꯡ ꯆꯥꯏꯔꯣꯏꯕ
ꯎꯝ
ꯦ ꯌꯥꯎꯗꯤ
ꯄꯤꯛꯅ ꯇꯥꯏꯌꯦ ꯅꯪ ꯉꯥꯡꯕꯁꯦ
ꯅ
ꯎꯝ
ꯆꯅꯥꯗꯔ ꯈꯪꯦ ꯑꯗꯨ ꯍꯀꯗ꯭ꯔꯦꯕ ꯑꯃꯃꯨꯖꯅꯤꯦꯕꯦꯝ ꯑꯉꯥꯡ ꯃꯉꯥꯅꯦ ꯑ ꯃꯥꯅꯔꯛꯄ ꯑꯍꯤꯡꯕ ꯍꯤꯡꯅꯒꯜꯂꯦꯃꯕ ꯄꯣꯠꯇꯣ ꯑꯗꯨꯦ ꯑꯗꯨꯗꯣ ꯅꯪ ꯑꯀꯪꯕꯗꯣ ꯐꯪꯉꯀꯥꯟꯗꯅꯦ
ꯎꯝ
ꯑꯗꯨꯝꯇ ꯁꯤ ꯅꯪꯅ ꯁꯪꯒꯤ ꯋꯥꯗꯅ ꯈꯣꯠꯇꯅ ꯇꯧꯔꯝꯃꯤ ꯃꯌꯥꯝꯗꯣ ꯌꯥꯝ ꯐꯩꯌꯦ ꯃꯌꯥꯝ ꯑꯩ ꯁꯤꯟꯅꯩꯕ
ꯎꯝ
ꯖ
ꯍꯥꯏꯗꯗꯤ ꯂꯩꯗ꯭ꯔꯗꯤ ꯐꯪꯉꯣꯏꯅꯦ
ꯍꯃ
ꯍꯪ ꯀꯅꯗꯤ ꯐꯔꯦꯕꯣꯀꯣ
ꯎꯝ
ꯈꯟꯕꯗ ꯉꯥꯏꯔꯦ
ꯍꯟꯕꯗꯣ ꯉꯥꯏꯔꯦ ꯍꯥꯏ
ꯎꯝ ꯐꯔꯥ ꯐꯔꯥꯗꯨ ꯗ꯭ꯔꯥꯏ ꯑꯣꯏꯗ
ꯑꯣ ꯑꯣ ꯑꯗꯨꯁꯨ ꯐꯩꯌꯦꯕꯀꯣ ꯏꯔꯣꯏꯖꯔ ꯂꯣꯏꯔꯀꯥꯟꯗ ꯇꯩꯗꯣꯏꯅꯦꯦꯕ
ꯑꯌꯥ
ꯑꯥ
ꯑꯣ ꯑꯗꯨꯗ ꯍꯣꯔꯦꯟ ꯐꯣꯇꯣ ꯊꯥꯔꯛꯑꯣ ꯑꯗꯨꯗꯤ
ꯑꯗꯨꯝ ꯍꯣꯏ ꯊꯥꯕ ꯊꯥꯔꯛꯀꯦ ꯑꯗꯨꯝꯅꯦ ꯆꯪꯉꯛꯒ ꯊꯤꯕꯗ ꯁꯨꯝ ꯐꯪꯧꯕꯅꯦꯕ ꯗ꯭ꯔꯥꯏ ꯔꯣꯁꯕꯦꯔꯤ ꯂꯤꯞꯁ ꯍꯥꯏꯅ ꯑꯗꯨꯝ ꯀꯣ
ꯎꯝ
ꯌꯦꯉꯣꯕꯀꯣ ꯑꯗꯨꯀꯥꯟꯗ ꯍꯥꯏ ꯑꯇꯥꯡꯕ ꯃꯌꯥꯝ ꯂꯩꯔꯦꯕ ꯑꯗꯨꯅ ꯑꯍꯣꯡꯕꯗꯨꯁꯨ ꯀꯩꯁꯨꯝ ꯀꯥꯏꯗꯦꯗꯅ ꯆꯞ ꯃꯥꯟꯅꯩꯗꯅ
ꯎꯝ ꯅꯪꯒꯤꯗꯣ ꯇꯥꯡꯕ꯭ꯔꯣ ꯍꯣꯡꯕ꯭ꯔꯣ
ꯑꯍꯣ ꯃꯅꯤ
ꯎꯝ ꯀꯥꯏꯗ ꯑꯣꯟꯂꯥꯏꯟꯗꯩ ꯀꯩꯔꯣ
ꯑꯥꯃ ꯇꯧꯖꯒꯣ ꯑꯩꯈꯣꯏ ꯅꯍ ꯑꯃꯨꯛ ꯑꯗꯣ ꯍꯧꯖꯤꯛꯇꯤ ꯍꯪꯗꯦ ꯀꯛꯄ ꯌꯥꯔꯕ ꯌꯥꯗꯕ꯭ꯔꯥ
ꯎꯝ ꯍꯣꯏꯗ ꯃꯆꯥ ꯃꯆꯥ ꯍꯥꯟꯅ ꯌꯥꯕ꯭ꯔꯥ ꯌꯦꯡ ꯁꯤꯖꯤꯟꯅꯔ ꯂꯣꯏꯔꯦ ꯆꯥꯟꯅꯔꯀꯥꯟꯗ ꯑꯆꯧꯕ ꯑꯃ ꯂꯩꯔꯦꯕ
ꯑꯆꯧꯕꯅꯦ ꯅꯪ ꯉꯝꯃꯨꯌꯦꯕ ꯌꯥꯝ ꯌꯥꯝꯕꯅꯦꯕ
ꯎꯝ
ꯑꯗꯨ ꯑꯃꯨꯛꯇꯪꯟ ꯑꯃ ꯑꯨꯛꯇꯪ ꯍꯥꯞꯄꯒ ꯇꯧꯕ ꯀꯥꯟꯗ ꯃꯌꯥꯝ ꯂꯦꯝꯃꯅꯦꯕꯀꯣ
ꯎꯝ
ꯀꯅꯥꯅꯤ ꯑ ꯃꯅꯤꯄꯨꯔ
ꯑꯗꯨꯗꯤ ꯍꯣꯔꯦꯟ ꯂꯤꯡ ꯊꯥꯔꯛꯄ꯭ꯔꯥ ꯐꯣꯇꯣ ꯊꯥꯔꯛꯄ꯭ꯔꯥ ꯑꯝꯇ ꯇꯧꯔꯛꯑꯣ ꯎꯝ
ꯑꯥ ꯐꯨꯠꯂꯒ ꯏꯁꯤꯡꯗ ꯐꯨꯠꯂꯒ ꯃꯤꯅꯤꯠ ꯇꯔꯥꯃꯉꯥꯃꯨꯛ ꯐꯨꯠꯂꯅꯤ ꯑꯗꯨꯒ ꯑꯍꯤꯡ ꯑꯃ ꯊꯜꯂꯝꯃꯦꯗꯅ
ꯎꯝ
ꯑꯩꯒꯤ ꯃꯃ ꯊꯜꯂꯝꯗꯣꯏꯁꯤꯅ ꯃꯥꯒꯤ ꯌꯦ ꯗ꯭ꯔꯦꯁ ꯀꯩꯀꯥꯗ ꯍꯔꯀꯁꯨꯅꯕ
ꯎ
ꯗ ꯍꯥꯏ
ꯅꯪ ꯃꯥꯥꯏ ꯐꯨꯔꯤ ꯇꯧꯕꯗꯨꯗꯤ ꯐꯔꯕ
ꯍꯣꯏꯦ
ꯎꯝ ꯑꯩꯁꯨ ꯃꯥꯏ ꯈꯔ ꯅꯥꯟꯊꯣꯛꯑꯦ ꯀꯩꯅꯣꯒꯤ ꯎꯝ ꯀꯣꯔꯤꯌꯥꯟꯒꯤ ꯁꯤꯔꯝ ꯑꯃ ꯂꯩꯕꯗꯣ ꯍꯪꯕ꯭ꯔꯥ ꯆꯤꯡ ꯅ꯭ꯌꯨꯇ꯭ꯔꯁ ꯀꯣꯔꯤꯌꯥꯟꯒꯤꯗꯣ ꯀꯩꯅꯣꯗꯨꯕꯨꯀꯣ ꯍꯗ ꯀꯣꯔꯤꯌꯟꯒꯤꯔꯣ ꯀꯣꯔꯤꯌꯟꯒꯤ ꯑꯣꯏꯅ ꯃꯥꯜꯂꯦ ꯆꯤꯛꯅꯤ ꯗ꯭ꯔꯦꯁꯇꯣ ꯈꯪꯕ꯭ꯔꯥ
ꯈꯪꯗꯦ
ꯑꯗꯨꯗꯨꯒꯤ ꯁꯤꯔꯝ ꯑꯃ ꯇꯩꯌꯦꯕꯀꯣ ꯇꯩꯌꯣ ꯅꯪ ꯌꯣ ꯆꯠꯇ꯭ꯔꯦ ꯀꯥ ꯀꯌꯥꯅꯣꯝ ꯄꯤꯕꯅꯦꯕꯀꯣ ꯐꯅ ꯀꯨꯏꯅ ꯆꯠꯄꯅꯦ ꯑꯩꯅ ꯁꯤꯖꯤꯟꯅꯔꯤꯗꯣ ꯃꯥꯔꯁꯇꯅꯦꯕꯀꯣ ꯍꯧꯖꯤꯛ ꯇꯪꯈꯥꯏꯒꯤ ꯈꯤ ꯇꯪ ꯍꯦꯜꯂꯛꯄꯗ ꯉꯥꯏꯔꯤꯕ ꯁꯤꯖꯤꯟꯅꯕ
ꯎꯝ
ꯑꯗꯨ ꯃꯥꯏ ꯌꯥꯝ ꯐꯕꯅꯦꯉꫭ
ꯑꯣ ꯁꯤ ꯇꯥꯔꯦ ꯑꯝꯇ
ꯎꯝ ꯑꯣꯐꯔ ꯂꯩꯌꯦꯒꯨꯝ ꯇꯧꯕꯅꯦꯕꯀꯣ ꯄꯩꯁꯥ ꯂꯩ ꯇꯧꯏ ꯂꯩ ꯉꯝꯗꯥꯥꯗꯅꯁꯦ ꯀꯔꯤꯝꯇ ꯍꯦꯛ ꯉꯝꯗꯅ ꯇꯤꯟꯅꯔꯅꯤ
ꯎꯝ
ꯍꯤꯗꯥꯛ ꯑꯣꯏꯅ ꯆꯥꯅꯤꯡꯉꯕꯅꯤ
ꯑꯣ ꯐꯔ ꯂꯩꯔꯕꯣ ꯍꯦꯛ ꯉꯝꯗꯦ ꯇꯧꯔꯤꯁꯦ
ꯁꯦꯜ ꯊꯨꯝꯒꯤ ꯐꯤꯕꯝꯁꯤ ꯌꯥꯝꯅ ꯁꯣꯛꯆꯜꯂꯦꯕ ꯅꯠꯇ꯭ꯔꯥ
ꯁꯣꯛꯑꯦ ꯍꯦ ꯐꯖꯅ ꯁꯥꯊꯤ ꯁꯣꯛꯑꯦ ꯀꯩꯅꯣ ꯁꯦ ꯃꯤ ꯃꯌꯥꯝ ꯄꯨꯟꯕ ꯄꯨꯟꯅꯤꯡꯗ꯭ꯔꯕꯅꯤ ꯀꯩꯅꯣ ꯃꯤ ꯑꯃ ꯄꯨꯟꯕ ꯍꯥꯏꯁꯦ ꯄꯩꯁꯥ ꯏꯃꯥꯟꯅꯕꯤ ꯄꯨꯟꯕ ꯍꯥꯏꯁꯦ ꯄꯩꯁꯥ ꯌꯥꯎꯗ ꯌꯥꯔꯛꯑꯣꯏ ꯑꯗꯒꯤ ꯗ꯭ꯔꯦꯁ ꯇꯒꯤ ꯑꯗꯩ ꯏꯁꯇꯦꯇꯁꯇꯒꯤ ꯀꯩꯗꯒꯤ ꯂꯣꯏꯅꯃꯛ ꯌꯥꯗ꯭ꯔꯦꯕ ꯑꯗꯨꯅ ꯄꯨꯟꯗꯕꯅ ꯐꯩꯌꯦꯅ ꯈꯜꯂꯦ
ꯐꯥꯏꯅꯥꯟꯁꯤꯌꯦꯜ ꯄ꯭ꯔꯣꯕ꯭ꯂꯦꯝ ꯂꯩꯕꯗꯒꯤ
ꯃꯥꯅꯤ ꯃꯥꯅꯤ
ꯑꯗꯨꯒꯤ ꯁꯪꯁꯥꯔꯗꯤ ꯂꯥꯞꯅ ꯂꯩꯖꯔꯦ ꯑꯩꯈꫭꯏ ꯑꯗꯣ ꯍꯥꯏꯕꯨꯗꯤ ꯌꯥꯄꯣꯟꯇꯦ ꯃꯤꯉꯣꯟꯗꯕꯨꯗꯤ ꯊꯕꯛ ꯆꯤꯟꯂꯦ ꯍꯥꯏꯖꯤꯟꯅꯔꯤꯕꯅꯤ ꯃꯌꯥꯝ ꯑꯃ ꯂꯥꯟ ꯊꯣꯛꯈ꯭ꯔꯕꯅꯦ ꯑꯩ ꯇꯟꯗꯥꯅ
ꯍꯦꯛ ꯆꯠꯄ ꯆꯠꯄꯗꯁꯨ ꯑ ꯕꯔꯥꯗꯒꯤ ꯀꯩꯗꯒꯤ ꯄꯩꯁꯥꯗꯣ ꯌꯥꯝ ꯊꯤꯅ ꯆꯪꯈ꯭ꯔꯅꯤꯕ
ꯆꯪꯉꯦ ꯆꯪꯉꯦ
ꯀꯩꯅꯣꯝꯃ ꯃꯣꯏꯅ ꯂꯣꯏ ꯄꯨꯊꯣꯛꯅꯔꯛꯑꯒ ꯑꯩꯈꯣꯏꯅ ꯄꯨꯊꯣꯛꯇꯕꯁꯨ ꯌꯥꯔꯣꯏ
ꯎꯝ
ꯏꯀꯥꯏꯔꯛꯈꯤꯅꯤ ꯏꯊꯟꯇ ꯄꯨꯟꯁꯤꯖꯦ ꯌꯥꯝꯅ ꯂꯨꯔꯦ ꯂꯣꯏꯗꯤ ꯂꯣꯏꯁꯤꯜꯂꯛꯀꯗꯧꯔꯦꯍꯦ
ꯂꯣꯁꯜꯂꯛꯇꯣꯔꯦ ꯋꯅꯥ ꯋꯅꯥ
ꯑꯃꯒꯤꯒ ꯁꯥꯟꯅꯕꯗꯤꯅꯦ ꯈꯪꯉꯕ꯭ꯔꯥ ꯍꯦꯛꯇ ꯑꯗꯨꯝ ꯄꯪꯅꯣꯛꯇ ꯅꯣꯉꯇꯣꯏꯕ ꯑꯩꯉꯣꯟꯗ ꯈꯪꯕ꯭ꯔꯥ
ꯑꯃꯗꯨꯔꫭ ꯅꯣꯛꯏꯍꯦ ꯉꯁꯥꯏ ꯑꯩ ꯖꯨ ꯅꯣꯛꯏ ꯃꯥꯖꯨ ꯅꯣꯛꯏ
ꯑꯗꯨ ꯑꯩ ꯑꯩꯁꯨ ꯅꯣꯛꯑꯦꯕꯀꯣ ꯑꯗꯨꯒꯅꯦ ꯍꯥꯏꯗꯤ ꯑꯗꯨꯝ ꯎꯅꯔ ꯂꯩꯅꯔꯕ ꯑꯣꯏꯕꯒꯤ ꯋꯥꯔꯤꯗꯨꯁꯨ ꯀꯩꯝ ꯂꯩꯇ꯭ꯔꯦ
ꯎꯝ
ꯑꯗꯥꯒꯤ ꯍꯥꯏꯔꯛꯑꯖꯨ ꯑ ꯄꯛꯅꯣꯛꯇ ꯅꯣꯛꯅꯤꯡꯕꯤꯗꯨꯅꯦꯕ ꯇꯧꯔꯤꯁꯦ
ꯎꯝ ꯀꯥ ꯃꯅꯨꯡꯗ ꯑꯝ ꯀꯥ ꯃꯅꯨꯡꯗ ꯂꯩ ꯂꯩꯅ ꯁꯥꯟꯅꯩꯔꯕ
ꯑꯥꯎ
ꯊꯕꯛꯇꯣ
ꯏꯀꯣ ꯆꯠꯅꯗꯅ ꯈꯔ ꯐꯖꯅ ꯂꯣꯏ ꯇꯧꯔꯛꯑꯦꯕ ꯑꯩꯈꯣꯏꯒꯤꯗꯤ
ꯎꯝ
ꯑ ꯅꯪꯒꯤꯗꯤ ꯀꯩꯁꯨ ꯇꯧꯔꯛꯇꯧ ꯃꯥꯟꯗꯦ ꯑꯩ ꯈꯜꯂꯗ ꯑꯦꯛꯁꯦꯞ ꯇꯧꯔꯛꯇꯧ ꯃꯥꯜꯂꯦꯕ
ꯎꯝ ꯌꯦꯡꯉꯁꯦ
ꯍꯔꯦꯟꯅꯦ
ꯎꯝ
ꯃꯦꯅ꯭ꯌꯨꯗꯨ ꯆꯪꯉꯣꯕꯀꯣ
ꯑꯥ
ꯑꯗꯨ ꯗꯦꯁꯕꯣꯗ ꯀꯟꯐꯔꯦꯟ꯭ꯁ ꯗꯦ ꯀꯟꯐꯔꯦꯟꯁ ꯀꯩꯅꯣꯝ ꯍꯥꯏꯕꯅꯦ ꯗꯦꯁꯕꯣꯠ ꯍꯥꯏꯕ ꯀꯩꯅꯣꯝ ꯍꯥꯏꯕꯅꯦꯕ
ꯎꯝ
ꯁꯤ ꯍꯦꯛ ꯂꯣꯏꯕꯒ ꯌꯦꯡꯉꯣ ꯑꯗꯨꯒ ꯅꯪꯒꯤ ꯋꯥꯔꯤ ꯁꯥꯟꯅꯈꯤꯕꯒꯤ ꯑ ꯄꯩꯁꯥ ꯀꯌꯥꯝ ꯆꯪꯏ ꯆꯪꯗꯦꯗꯣ ꯌꯦꯡ ꯂꯣꯏ ꯌꯦꯡ ꯌꯥꯝꯅꯦ ꯑꯗꯨꯗꯤ
ꯎꯝ ꯀꯩꯕ ꯍꯧꯖꯤꯛꯀꯤꯗꯣ
ꯃꯦꯅ꯭ꯌꯨꯗ ꯆꯡꯉꯣ ꯃꯊꯛꯀꯤ ꯃꯊꯛꯇ ꯂꯥꯏꯟ ꯑꯍꯨꯝ ꯆꯤꯡꯕ ꯂꯩꯇ꯭ꯔꯥ
ꯍꯣꯏ ꯍꯣꯏ ꯈꯪꯉꯦ ꯗꯦꯁꯕꯣꯔꯗ ꯅꯠꯇꯕ ꯑꯃꯗꯣ ꯀꯩꯑꯕ
ꯃꯦꯅ꯭ꯌꯨꯗꯣ
ꯃꯦꯅ꯭ꯌꯨꯗ ꯆꯪꯉꯦꯗꯅ
ꯑ ꯑꯗꯨꯒ ꯀꯟꯐ꯭ꯔꯦꯟꯁ ꯗꯦꯁꯕꯣꯠ ꯍꯥꯏꯕ ꯀꯩꯅꯣꯝ ꯍꯥꯕꯅꯦ ꯀꯟꯐ꯭ꯔꯦꯟ꯭ꯁꯅ ꯍꯧꯕ ꯁꯤꯔꯣ ꯑ ꯑꯗꯨꯗꯨꯒ ꯅꯪꯒꯤ ꯀꯩꯅꯣꯗꯨꯗ ꯎꯝ ꯖꯦꯅꯔꯦꯠ ꯔꯤꯄꯣꯔꯠ ꯍꯥꯏꯅ ꯑꯃ ꯌꯥꯎꯔꯝꯒꯅꯤꯕꯀꯣ
ꯎꯝ
ꯑꯗꯨꯗ ꯆꯪꯄ ꯀꯥꯟꯗ ꯅꯪꯒꯤꯗꯣ ꯂꯣꯏꯅ ꯑꯩꯁꯨ ꯁꯤ ꯇꯧꯔꯤꯁꯦ ꯆꯦꯛ ꯆꯠꯄ꯭ꯔꯥ ꯄꯩꯁꯥ ꯐꯪꯕ꯭ꯔꯥ ꯑꯩꯒꯤ ꯑꯃꯥꯎꯟꯅ ꯀꯌꯥꯅꯣ ꯍꯣꯠꯂꯣꯗꯣꯏ ꯌꯥꯎꯔꯣ ꯀꯕꯥ
ꯎꯝ ꯃꯈꯦ ꯑꯣ ꯈꯦ ꯍꯥꯏꯖ ꯍꯔ ꯃꯔꯨꯗꯤ ꯌꯨ ꯄꯤ ꯑꯥꯏꯗꯨꯅꯤꯅꯦ ꯌꯥꯗ꯭ꯔꯤꯁꯦ
ꯑꯦꯒ ꯌꯥꯏꯑꯌꯦ ꯃꯥ ꯃꯥꯁꯦꯅꯦꯕꯀꯣ
ꯎꯝ
ꯃꯥ ꯁꯦꯝꯄ ꯀꯥꯟꯗ ꯑꯗꯨꯝ ꯌꯥꯈ꯭ꯔꯦ ꯑꯩꯗꯤ ꯍꯥꯏꯩꯔꯝꯗꯦ ꯑꯩꯗꯤ ꯃꯣꯏꯗ ꯍꯪꯉꯨꯗꯕ ꯑꯗꯨꯒꯤ ꯃꯥ ꯆꯕꯤꯔꯤ ꯈꯨꯗꯛꯇ ꯑꯅꯤ ꯆꯪꯉꯛꯑꯦ
ꯎꯝ
ꯑꯩꯁꯍꯥꯟꯅ ꯑꯩꯉꯣꯟ ꯍꯥꯡꯄꯗꯣ ꯉꯔꯥꯡꯒ
ꯑꯉꯔ
ꯑꯥ ꯑꯗꯨ ꯑꯗꯨꯃꯥꯏꯅ ꯇꯧꯦ
ꯎꯝ ꯈ꯭ꯋꯥꯏ ꯑꯍꯥꯟꯕꯗ ꯑꯅꯤꯗꯣ ꯑꯣꯏꯗꯣꯏꯔꯥ
ꯑꯅꯤ ꯎꯗ꯭ꯔꯦꯪꯁꯨ
ꯎꯝ
ꯑꯥ ꯑꯩ ꯊꯕꯛ ꯇꯧꯔꯦꯗꯣꯏꯅꯦ ꯊꯕꯛꯁꯦ ꯌꯥꯝ ꯂꯨꯕ ꯊꯕꯛ ꯑꯃ ꯇꯧꯔꯤꯕ ꯌꯥꯝ ꯂꯨꯕ ꯊꯕꯛ ꯑꯃ ꯇꯧꯔꯤ ꯃꯈꯣꯟꯗ ꯍꯥꯟꯅ
ꯎ
ꯑꯥ ꯍꯜꯂꯣ ꯍꯜꯂꯣ ꯇꯥꯕ꯭ꯔꯣ ꯑꯩꯈꯣꯏ ꯇꯥꯏꯔ ꯀꯣꯜ ꯇꯧꯔꯛꯄ ꯑ ꯀꯣꯜ ꯇꯧꯔꯣꯄꯗꯨꯗꯅꯦ
ꯎꯝ
ꯀꯩꯅꯣ ꯇꯧꯔꯤꯕ ꯀꯣꯜ ꯁꯨ ꯀꯥꯏ ꯄꯥꯏꯔꯛꯇꯦ ꯀꯩꯗꯧꯔꯕꯅꯣꯅ ꯄꯥꯈꯠꯠꯇꯅ ꯇꯧꯔꯣꯔꯤꯕ ꯑꯩꯅ ꯑꯗꯨꯒꯤ ꯀꯣꯜꯒꯤ ꯃꯈꯣꯜꯗꯣ ꯇꯥꯔꯗꯤ ꯌꯥꯔꯔꯣꯏꯅꯅꯦ ꯄꯥꯏꯗꯕ ꯑꯗꯨꯒꯤ ꯑꯃꯗꯨꯗ ꯑꯃꯨꯛ ꯇꯧꯔꯛꯑꯒ ꯍꯪꯉꯛꯏꯕ
ꯃꯤꯇꯤꯡ ꯑꯔꯨꯕꯅ ꯇꯧꯔꯤ ꯍꯥꯏꯌꯣ
ꯐꯆꯔꯒꯦꯕꯤꯇ
ꯃꯥꯅꯦ ꯃꯣꯏꯁꯤꯜꯂꯛꯒꯗꯧꯔꯦ
ꯑꯗꯣ ꯁꯨꯃꯥꯏꯅ ꯇꯧꯕꯅꯕꯨ ꯀꯣꯝꯃꯦꯗ ꯔꯣꯅꯤꯀꯥ ꯀꯩꯅꯣ ꯍꯥꯏꯗꯤ ꯑꯃ ꯑꯩꯅ ꯋꯥ ꯉꯥꯡꯕꯤꯗꯣ
ꯎꯝ
ꯑꯁ ꯑꯗꯨꯗꯤ ꯏꯕꯦꯝꯃ ꯍꯥꯏꯗꯦꯅ ꯀꯥꯟꯅꯗꯦ ꯅꯪ ꯇꯧꯔꯀꯥꯟ ꯈꯪꯅꯤ ꯑꯥ
ꯏꯁꯄꯦꯂꯤꯡꯗꯣ ꯑꯩꯈꯣꯏꯅ ꯑꯩꯈꯣꯏ ꯍꯥꯏꯕꯁꯤꯗꯅꯦ ꯈꯣꯏ ꯑꯣꯏꯗꯅ ꯑꯗꯣ ꯁꯤꯗꯅ ꯑꯃꯨꯛ ꯌꯥꯡ ꯑꯣꯏꯗ꯭ꯔꯣ
ꯑ ꯑꯩꯈꯣꯏ ꯌꯥ ꯍꯥꯏ ꯑꯗꯨꯗꯣ
ꯑꯥ ꯑꯩꯈꯣꯏ ꯑꯩꯈꯣꯏ ꯍꯥꯏꯗꯨꯅꯦꯕ ꯑꯗꯨꯗ ꯃꯣꯏꯅ ꯌꯥꯡ ꯏꯁꯁꯜꯂꯦꯗ ꯏꯕꯗ ꯅꯪ ꯏꯕꯗꯗꯤ ꯂꯣꯏꯅ ꯆꯨꯝꯕ꯭ꯔꯥ ꯇꯠꯈ꯭ꯔꯅꯤꯗꯤ